ꯅꯨꯡꯉꯥꯏ ꯔꯤꯕꫭ
ꯗ
ꯀꯩꯗꯧꯔꯤꯒꯦ
ꯑꯦ ꯁꯨꯝ ꯐꯝꯃꯤꯗ ꯊꯕꯛ ꯃꯆꯥ ꯑꯃ ꯇꯧꯔꯤ
ꯇꯧꯔꯁꯨ ꯁꯨꯄꯥꯏ ꯐꯥꯏꯗꯦ
ꯑꯁ ꯊꯕꯛ ꯂꯩꯏꯕꯩꯅꯤꯅꯦ
ꯊꯕꯛ ꯆꯤꯟꯕ꯭ꯔꯣ
ꯊꯕꯛꯀꯤ ꯊꯕꯛ ꯉꯥꯛꯇꯅꯤꯗ
ꯑꯩꯒꯤ ꯃꯈꯣꯟꯁꯤ ꯀꯟꯅ ꯇꯥꯕ꯭ꯔꯥ ꯀꯃꯥꯏꯅ ꯇꯧꯒꯦ
ꯇꯥꯗꯦ ꯐꯖꯅ ꯇꯥꯗꯦ
ꯑ ꯃꯈꯣꯟꯁꯦ ꯀꯟꯕ꯭ꯔꯥ ꯅꯦꯝꯕ꯭ꯔꯥ ꯀꯃꯥꯏꯅ ꯇ ꯀꯃꯥꯏꯅ ꯇꯧꯒꯦꯕ
ꯚꯣꯂꯨꯝ ꯌꯥꯎꯕꯣ ꯅꯪꯒꯤ
ꯎ ꯎꯝ
ꯑ ꯌꯥꯝ ꯅꯦꯝꯕꯁꯨ ꯅꯠꯇꯦ ꯌꯥꯝ ꯋꯥꯡꯕꯁꯨ ꯅꯠꯇꯦ ꯆꯥꯡꯅꯤ ꯆꯥꯡ
ꯅꯪꯒꯤ ꯃꯈꯣꯟꯗꯤ ꯐꯖꯅ ꯇꯥꯔꯤ
ꯑꯩꯗꯤ ꯖꯤꯞꯃꯤ ꯂꯥꯛꯁꯤ ꯀꯅꯥꯔꯣ ꯑꯣꯏꯍꯟꯅꯤꯡꯅꯦ ꯖꯤꯃꯤ ꯖꯤꯃꯤꯒ ꯁꯥꯔ ꯑꯣꯏꯔꯣ ꯃꯤꯅꯦ
ꯎꯝ ꯎꯝ ꯍꯧꯖꯤꯛ ꯀꯔꯤꯅꯣ ꯎꯝ ꯕꯣꯜ ꯌꯦꯡꯗ꯭ꯔꯣ ꯐꯨꯠꯕꯣꯜ ꯉꯁꯤ ꯂꯩꯕꯅꯦ ꯑ ꯔꯣꯅꯥꯜꯗꯣ ꯑ
ꯉꯁꯥꯏ ꯌꯦꯡꯉꯦ ꯍꯥꯐ ꯐꯥꯎꯗꯤ ꯑꯗꯣ ꯍꯥꯐꯇꯒꯤꯗꯤ ꯌꯦꯡꯗ꯭ꯔꯦ
ꯃꯣꯏ ꯒꯣꯜ ꯑꯍꯨꯝꯂꯥ ꯆꯟꯕ ꯃꯥꯜꯂꯦ ꯑꯅꯤꯔ
ꯀꯅꯥꯅ
ꯄꯣꯔꯇꯨꯒꯜ ꯅ
ꯎꯝꯝ ꯑꯣꯏꯔꯝꯃꯤꯗ ꯄꯣꯔꯇꯨꯒꯥꯜꯒ ꯆꯤꯜꯂꯤꯗꯤ ꯀꯨꯝꯁꯤꯗꯤ ꯄꯣꯔꯇꯨꯒꯥꯜꯗꯤ ꯁꯥꯇꯤꯅꯤꯍ
ꯄꯣꯔꯇꯨꯒꯥꯜꯒꯤ ꯐꯖꯥꯏ ꯄꯨꯟꯁꯤꯗꯍꯥ
ꯀꯨꯝꯁꯤꯗꯤ ꯃꯩꯅꯤ ꯑꯗꯨ ꯃꯣꯏ ꯃꯣꯏꯁꯤ ꯀꯝꯕꯥꯏꯅꯦꯁꯟꯁꯤ ꯌꯥꯗꯕ
ꯎꯝ ꯍꯥꯏꯕꯗꯤ ꯍꯣꯏ ꯃꯥꯗꯣ ꯑꯁ ꯍꯣꯏꯅꯦ
ꯃꯥꯂꯤꯛ
ꯁꯅꯥ ꯐ ꯃꯥꯅꯤ
ꯍꯥ
ꯁꯅꯥꯕ ꯍꯥꯏꯇꯦꯕ ꯕ꯭ꯔꯨꯅꯣ ꯐꯔꯅꯥꯟꯗꯦꯁꯇꯤ ꯌꯥꯝ ꯍꯩꯄ ꯁꯥꯌꯦꯕ
ꯍꯩꯕꯗꯤ ꯍꯩꯕ ꯑꯗꯨ ꯌꯥꯝ ꯂꯤꯛꯄ ꯑꯃ ꯌꯥꯎꯋꯦꯕ ꯃꯉꯣꯟꯗ
ꯑꯁ ꯃꯥ ꯃꯤꯁ ꯑꯗꯨꯝ ꯇꯧꯋꯤꯗ ꯃꯥꯗꯨ ꯃꯥꯅ ꯑꯗꯨꯝ ꯏꯁꯀꯣꯔ ꯇꯧꯅꯤ ꯍꯥꯏꯕꯒꯤ ꯃꯑꯣꯡꯗ ꯇꯧꯔꯒ
ꯑꯗꯨ ꯑꯗꯨ ꯂꯤꯛꯄ ꯍꯥꯏꯕꯅꯤ
ꯆꯪꯕ ꯍꯥꯏ
ꯑ ꯍꯩꯕꯨꯗꯤ ꯍꯩꯗ ꯍꯧꯖꯤꯛ ꯍꯧꯖꯤꯛ ꯐꯥꯎꯗꯤ ꯃꯤꯠꯁꯤꯜꯗꯗꯤ ꯃꯣꯏꯁꯦ ꯇꯣꯞꯇ ꯂꯩꯔꯤ ꯃꯤꯅꯦ ꯀꯩꯅꯣ
ꯑꯗꯨ ꯄꯣꯔꯇꯨꯒꯜꯒꯤꯁꯤ ꯑꯅꯝꯕ ꯑ ꯄꯤ ꯑꯩꯆ ꯗꯤꯒꯤ ꯄ꯭ꯂꯦꯌꯔ ꯌꯥꯎꯔꯦ
ꯄꯦꯁꯤꯒꯤ ꯑꯍꯨꯝ ꯃꯔꯤ
ꯍꯣꯏ ꯃꯔꯤ ꯃꯦꯟ ꯁꯤꯇꯤꯒꯤ ꯑꯃꯝ ꯃꯦꯟ ꯌꯨꯅꯥꯏꯇꯦꯠ ꯑꯃ
ꯑꯥ
ꯑꯗꯕ ꯑꯜꯅꯥ ꯁꯥꯎꯖꯥꯅꯤ
ꯃꯁꯥꯒꯤ ꯑꯅꯤ ꯐꯖꯅꯥ ꯅꯝꯃꯣꯗꯤ ꯃꯦꯟꯁꯤꯇꯤꯗ ꯑꯅꯤꯅꯤꯅ
ꯑꯅꯤꯔꯥ
ꯕꯤꯟꯗꯤꯌꯥꯁ ꯀꯥ ꯍꯧꯖꯤꯛ
ꯑꯥ ꯍꯣꯏ ꯍꯣꯏ ꯅꯨꯡꯁꯤꯠꯇ ꯎꯝ ꯑꯅꯤꯅꯤ ꯐꯖꯩꯗ ꯀꯣꯡꯒꯤꯗꯤ
ꯎ ꯐꯖꯩ ꯐꯖꯩ ꯆꯥꯎꯀꯦꯟꯁꯤꯜꯂꯣ ꯁꯤ ꯀꯥꯏꯁꯤ ꯅꯥꯕ꯭ꯔꯣ ꯍꯧꯖꯤꯛꯀꯥꯟꯁꯦ ꯄꯔꯁꯂꯣꯅꯥ ꯁꯥꯅꯕꯥ ꯅꯠꯇꯔꯣ ꯄꯔꯁꯂꯣꯅꯥ ꯃꯣꯏ ꯖꯥꯎ ꯒꯤ ꯆꯂꯣꯗꯣ ꯂꯦꯐ ꯄꯦꯛ ꯇꯣ ꯑ ꯔꯥꯏꯠ ꯄꯦꯛ ꯇꯣ
ꯇꯣꯠ ꯀꯣꯏ ꯒꯤꯔ꯭
ꯎꯝ
ꯈꯪꯗꯦ ꯌꯥꯎꯗꯦ ꯗ ꯄꯣꯔꯇꯨꯒꯜꯒꯤ ꯄ꯭ꯂꯦꯌꯔꯁ ꯃꯠꯇ
ꯑꯩ ꯌꯥꯎꯅꯤ
ꯑꯗꯨꯗ ꯅꯪꯁꯨ
ꯃꯣꯏꯗꯤ ꯐꯖꯕꯗꯤ ꯐꯖꯩ ꯑꯗꯣ ꯃꯥꯒꯤ ꯃꯣꯏꯒꯤ ꯐꯣꯔꯠꯁꯦ ꯍꯧꯖꯤꯛꯇꯤ ꯔꯣꯅꯥꯜꯗꯣꯁꯨ ꯁꯣꯟꯈ꯭ꯔꯦꯅꯦ
ꯎꯝ
ꯑꯗꯨꯒꯤ
ꯑꯗꯨ ꯁꯣꯟꯕ ꯇꯥꯔꯁꯨ ꯃꯥ ꯌꯥꯎꯕꯒꯤꯅꯦꯕ ꯃꯣꯏ ꯇꯤꯝꯗꯨ ꯈꯔ ꯅꯨꯡꯉꯥꯏ ꯍꯥꯏꯕꯗꯨ ꯋꯥꯈꯜ ꯆꯥꯎꯕꯗꯣ ꯑꯗꯨꯒ ꯀꯟꯐꯤꯗꯦꯟꯁ ꯂꯩꯌꯦꯕ ꯃꯥ ꯌꯥꯎꯕꯒꯤ
ꯍꯣꯏ
ꯇꯤꯝꯗꯨ ꯃꯥꯅ ꯂꯤꯠ ꯇꯧꯕꯅꯦꯕ ꯃꯥꯏ ꯌꯥꯎꯗꯔ꯭ꯗꯤ ꯑꯃꯨꯛ ꯁꯅꯔꯅꯤ ꯃꯣꯏ ꯀꯪꯕꯨꯗꯣ
ꯈꯪꯗꯦ ꯍꯥꯏꯗꯤ ꯍꯩꯌꯦꯗ ꯑꯇꯣꯞꯄꯁꯤꯡꯁꯨ ꯑꯗꯨ ꯑꯣꯏꯔꯁꯨ ꯃꯥ ꯌꯥꯎꯗꯕꯁꯤꯗꯤ ꯌꯦꯡꯅꯤꯡꯗꯦ ꯃꯥ ꯌꯥꯎꯗ꯭ꯔꯗꯤ ꯁꯄꯣꯔꯠ ꯇꯧꯔꯣꯏꯗ ꯐꯣꯇꯣ
ꯍꯟꯗꯛꯁꯤ ꯍꯟꯗꯛꯁꯤ ꯄꯣ ꯐꯨꯠꯒꯜꯅ ꯂꯧꯒꯗꯧꯕ ꯃꯥꯜꯂꯦ ꯋꯥꯔꯜ ꯀꯞꯁꯦ
ꯈꯪꯗ꯭ꯔꯦ ꯏꯁꯀꯣꯠꯄꯨ ꯌꯦꯡꯉꯗꯤ ꯃꯄꯨꯡ ꯂꯩ ꯐꯖꯔꯤꯗ ꯐ꯭ꯔꯥꯟꯁꯁꯨ ꯏꯁꯄꯦꯟꯁꯨ ꯑꯥꯔꯖꯦꯟꯇꯤꯅꯥꯗꯤ ꯌꯥꯝ ꯐꯖꯕꯅꯤ ꯅꯠꯇꯦ ꯑꯗꯨ ꯑꯣꯏꯔꯁꯨ ꯃꯣꯏꯗꯤ ꯇꯤꯃꯣꯛꯁꯤ ꯌꯥꯝ ꯐꯖꯩꯑꯕ
ꯍꯟꯗꯛꯇꯤ ꯀ꯭ꯋꯥꯇꯔ ꯐꯥꯏꯅꯦꯜꯗ ꯄꯣꯔꯇꯨꯒꯜꯒ ꯑꯥꯔꯖꯦꯟꯇꯤꯅꯥ ꯁꯨꯅꯥꯃꯤꯟꯅꯔꯥꯅꯤ ꯍꯥꯏꯅꯤ ꯃꯣꯏ ꯒ꯭ꯔꯨꯞꯇ ꯉꯝꯕ ꯇꯥꯔꯗꯤꯀꯣ
ꯕꯨꯜꯗꯣ
ꯍꯣꯏ ꯃꯣꯏꯒꯤ ꯒ꯭ꯔꯨꯞ ꯄꯨꯜꯗꯨꯗ ꯉꯝꯃꯗꯤ ꯅꯣꯒꯥꯎꯠ ꯔꯥꯎꯟꯁꯨ ꯉꯝꯃꯗꯤ ꯀ꯭ꯋꯥꯔꯇꯔ ꯐꯥꯏꯅꯦꯜꯗ
ꯑꯣ ꯑꯁ ꯑꯃ ꯊꯦꯡꯅꯔꯗꯤ ꯐꯒꯗꯧꯅꯤꯅꯦ ꯊꯤꯡꯈꯥꯏꯅꯔꯒ ꯁꯥꯒꯨꯝꯗꯨꯗꯤ ꯏꯁ꯭ꯀ꯭ꯔꯤꯞꯅꯤꯗ ꯅꯠꯇ꯭ꯔꯣ
ꯄꫭꫪꯇꯨꯜꯒꯤꯗꯨꯃꯛ꯫ ꯀꫭꯆꯅ ꯁꯣꯏꯕꯅꯤꯗ꯫
ꯑꯩ ꯅꯠꯇꯦ ꯑꯩꯅ ꯍꯥꯏꯕꯗꯤ ꯄꯣꫪꯇꯨꯒꯜꯒꯤꯗꯤ ꯄꫭꯔꯅꯤꯗ ꯅꯪꯅ ꯉꯝꯕꯗꯨ꯫
ꯍꯣꯏ ꯍꯣꯏ ꯐꯥꯏꯜꯁ ꯐ꯭ꯔꯥꯟꯁ ꯐꯖꯩꯗ
ꯑꯗꯨꯅꯨꯕꯤꯗꯨꯗꯤ ꯐꯖꯩꯅ ꯑꯗꯨ ꯑꯣꯏꯔꯁꯨ꯫ ꯃꯥꯒꯤ ꯕ꯭ꯔꯦꯕꯦꯁꯃꯦꯠꯁꯇꯨꯗꯤ꯫
ꯗꯥꯎꯅ꯫
ꯗꯥꯎꯗ ꯂꯣꯏ ꯀꯥꯔꯛꯄꯅꯦꯕ ꯕꯦꯅꯥꯜ꯫ ꯇꯤꯒꯨꯝꯕꯗ ꯍꯨꯖꯤꯛꯀꯤ꯫
ꯍꯣꯏ꯫
ꯀ꯭ꯔꯤꯗꯥꯥ ꯅꯣꯔꯋꯦ꯫ ꯅꯦꯇ꯭ꯔꯦꯠ ꯑꯁꯀ꯭ꯔꯝꯕ꯭ꯔꯣ ꯍꯨꯖꯤꯛꯀꯤ ꯕꯦꯟ ꯗꯥꯏꯈꯣꯏꯗꯣ꯫
ꯅꯦꯗꫪꯂꯦꯟꯂꯦꯟ
ꯅꯦꯗꫪꯂꯦꯟ ꯅꯠꯇ꯭ꯔꯣ ꯃꯣꯏ ꯈꯠꯅꯕꯗꯨ ꯌꯦꯡꯉꯨꯅꯦ꯫
ꯅꯦꯗꫪꯂꯦꯟ ꯅꯦꯗꫪꯂꯦꯟꯅ ꯉꯝꯒꯗꯕꯗꯨ꯫ ꯇꯉꯥꯏꯕꯅꯦ ꯑꯗꯣ꯫
ꯉꯝꯈ꯭ꯔ ꯗꯧꯅꯦ ꯃꯤꯁꯤ ꯈꯨꯠꯇ ꯍꯦꯟꯕꯣꯜꯒꯤ ꯇꯥꯏꯞꯇ ꯍꯥ ꯕꯣꯂꯤꯒꯤ ꯇꯥꯏꯞꯇ ꯕꯣꯜꯗꯨ ꯐꯥꯔꯒ ꯀꯥꫪꯠ ꯄꯥꯎꯁꯨ ꯄꯤꯗꯕꯤ ꯋꯥꯅꯤ꯫
ꯍꯟꯇꯛꯗꯤ ꯉꯝꯒꯅꯤꯗ ꯄꫭꫪꯇꯨꯒꯜꯅ
ꯉꯝꯍꯟꯁꯤ ꯉꯝꯍꯟꯁꯤ꯫ ꯑꯩꯈꯣꯏ ꯌꯕꯥ ꯔꯣꯅꯥꯜꯗꯣꯁꯦ ꯀꯨꯝꯖꯤꯗꯤ ꯉꯝꯍꯟꯗꯕ ꯌꯥꯔꯣꯏ꯫
ꯑꯥ ꯏꯁꯄꯦꯟ ꯏꯁꯄꯦꯟꯁꯨ ꯐꯖꯩꯗ ꯏꯁꯄꯦꯟꯁꯦ ꯁꯥꯊꯤꯅꯤ
ꯏꯁꯄꯦꯟ ꯐꯖꯗꯦꯗ ꯀꯗꯥꯏꯗꯩꯅꯣ꯫
ꯃꯣꯏ ꯏꯁꯀꯣꫪꯁꯤ ꯐꯖꯔꯦ ꯑꯗꯨꯒ ꯕ꯭ꯔꯥꯖꯤꯜꯁꯨ ꯀꯨꯝꯁꯤꯗꯤ ꯈꯔ ꯁꯥꯊꯤꯗꯧ ꯃꯥꯥꯜꯂꯦ꯫
ꯑꯦ ꯕ꯭ꯔꯥꯖꯤꯜꯁꯨ ꯀꯔꯤꯅꫭꯅꯦ ꯐꯖꯗꯦꯗ ꯌꯥꯔꯣꯏ ꯏꯁꯄꯦ ꯅꫭꯏ ꯂꫭꯏ ꯌꯥꯔꯔꫭꯏ ꯑꯗꯨꯗꯤ꯫
ꯌꯥꯝꯃꯤꯍꯦ ꯌꯥꯝꯃꯤꯍꯦ ꯕ꯭ꯔꯖꯤꯛꯁꯨ ꯀꯨꯝꯁꯤꯗꯤ ꯅꯦꯝꯃꯥꫪ ꯑ ꯁꫭꯏꯒꯤꯀꯣ ꯃꯣꯏꯁꯨ ꯐꯖꯅꯗꯤ ꯍꯣꯠꯅꯔꯅꯦꯕ꯫
ꯅꯦꯃꫪ ꯀ꯭ꯔꯤꯒꯦ ꯂꯥꯁꯅꫭ ꯆꯍꯤ ꯌꯥꯝ ꯅꯧꯔꯤ ꯃꯥꯗꯣ
ꯑꯁ ꯃꯥꯂꯥꯁ ꯋꯥꯔꯜ ꯀꯞ ꯑꯣꯏꯔꯅꯤꯗ ꯀꯨꯝꯁꯤꯁꯨ ꯌꯥꯎꯗꯕꯅꯤꯅꯦ ꯐꯥꫪꯁꯇꯗꯤ꯫
ꯀꯩꯔꯤꯒꯤꯔ ꯃꯥ ꯇꯣꯛꯄꯤꯒꯗꯧꯕꯗꯣ꯫
ꯈꯪꯗꯦ ꯃꯥꯏꯁꯤ ꯏꯟꯖꯨꯔꯤ ꯌꯥꯝꯃꯟꯕꯤꯒꯦꯔꯥ ꯈꯪꯗꯦ꯫
ꯎꯝ ꯆꯍꯤꯗꯤ ꯅꯧꯔꯤꯕꯅꯤ꯫
ꯌꯥꯝ ꯑꯍꯟ ꯑꯍꯟꯒꯤ ꯅꯠꯇꯦ ꯑꯩꯈꯣꯏ ꯑꯩꯈꯣꯏ ꯂꯦꯡꯒꯥꯅꯤ꯫
ꯑ ꯅꯪ ꯅꯥꯎꯅꯨꯄꯥ ꯅꯠꯇ꯭ꯔꯣ꯫ ꯑꯉꯥꯡ꯫ ꯅꯣꯏ ꯑꯉꯥꯡꯗꯨ ꯅꯃꯥ ꯄꯥꯝꯅꯤꯅꯦꯃꯥ
ꯑꯉꯝ ꯍꯟꯗꯛ ꯌꯥꯔꯣꯏꯗ ꯁꯨ ꯅꯪꯅ ꯑꯝ ꯅꯝꯅ ꯕꯦꯇꯤꯡ ꯇꯧꯕꯅꯤ ꯑ ꯀꯆꯔ ꯈꯥꯟꯅꯗ ꯀ꯭ꯋꯥꯇꯔ ꯐꯥꯏꯅꯦꯜꯗ ꯀꯩꯒꯨꯝꯕ ꯄꯣꯔꯇꯨꯒꯜꯒ ꯑꯥꯔꯖꯦꯟꯇꯤꯅꯥ ꯁꯥꯒꯅꯤ
ꯑꯁ ꯋꯥꯔꯜ ꯀꯞꯁꯤ ꯂꯣꯏ ꯐꯝꯃꯤꯟꯅꯔꯒꯦ ꯌꯦꯡꯉꯗꯤ ꯅꯨꯡꯉꯥꯏꯗꯧ ꯃꯤꯅꯦ
ꯎꯝ
ꯍꯧꯖꯤꯛꯇꯤ ꯌꯦꯡꯕ ꯃꯐꯝ ꯃꯇꯝꯁꯨ ꯐꯪꯗꯧ ꯃꯥꯟꯗꯦꯔ ꯑꯩꯈꯣꯏꯗꯤ
ꯌꯦꯡꯕ ꯌꯥꯏꯗ ꯐꯣꯟꯗ
ꯑꯗꯨ ꯑꯣꯏꯔꯁꯨ ꯊꯕꯛꯀꯤ ꯌꯥꯝ ꯑꯣꯟꯕꯒꯤ ꯃꯨꯛ ꯇꯨꯝꯗ꯭ꯔꯗꯤ ꯍꯡꯁꯤꯠꯀꯨꯝꯕ ꯍꯌꯦꯡꯒꯨꯝꯕꯗꯤ ꯊꯕꯛ ꯇꯧꯕ ꯉꯝꯃꯣꯏꯅꯤ
ꯎꯝ ꯅꯝꯕ ꯥꯡꯗ ꯂꯩꯕ ꯃꯥꯜꯂꯦꯀꯣ ꯇꯥꯏꯃꯤꯡꯁꯦ
ꯃꯤꯁꯦ ꯈꯦꯠꯅꯩꯌꯦꯕ
ꯑꯃꯃꯦꯦꯔꯤꯀꯥ ꯆꯠꯊ꯭ꯔꯣ
ꯒꯤꯠꯅꯦ ꯑꯃꯃꯝ ꯌꯦꯟꯊꯣꯛꯑꯒ
ꯌꯥꯝ ꯂꯅꯥꯄꯅꯖꯤꯦꯗ ꯆꯠꯇ ꯌꯥꯏꯖ
ꯀꯥꯔꯗ ꯆꯠꯁꯦ ꯍꯥꯏꯕ꯭ꯔꯥ ꯅꯪꯒꯤ ꯏꯁꯀꯨꯇꯤꯗꯨꯗ ꯆꯠꯁꯦ ꯍꯥꯏꯕ꯭ꯔꯣ
ꯅꯣꯏꯅꯦ ꯃꯗꯅꯤ
ꯑ
ꯑꯩꯒꯤꯁꯀꯨꯗ ꯆꯠꯣ ꯄꯒꯦꯁꯀꯨꯗꯤꯗꯦ ꯆꯁꯤꯦꯅ ꯅꯪꯊꯧꯥꯎꯅꯤ
ꯍꯧꯖꯤꯛꯀꯤ ꯅꯣꯏꯒꯤ ꯑꯉꯥꯡꯅ ꯊꯧꯕ ꯃꯥꯒꯤꯗꯣ ꯀꯔꯤꯝꯆꯥꯥꯗꯣ ꯂꯩꯁꯔ ꯑꯅꯧꯗꯣ ꯑꯅꯧꯕꯗꯣ ꯃꯥ ꯍꯣꯏꯗꯤ ꯑ ꯁꯤꯗ ꯊꯝꯕꯁꯤ ꯀꯨꯏꯃꯟꯈ꯭ꯔꯦꯍꯦ ꯊꯧꯁꯨ ꯊꯧꯗꯦ
ꯀꯣ ꯊꯝꯃꯤꯕ꯭ꯔꯝ
ꯍꯣꯏ ꯕꯥꯁꯇ꯭ꯔ ꯍꯨꯏꯗ ꯊꯝꯕꯗꯤ ꯊꯝꯃꯦꯕ ꯑꯗꯣ ꯑ ꯊꯧ ꯑꯁ ꯑ ꯀꯩꯅꯣ ꯏꯁꯇꯥꯔꯠꯇꯨ ꯑꯃꯨꯔꯛ ꯇꯧꯗ꯭ꯔꯤꯕ ꯃꯥꯜꯂꯦ ꯃꯄꯥꯟꯗ ꯑꯗꯨꯝ ꯊꯝꯃꯦ ꯅꯣꯡꯖꯨꯔꯁꯨ ꯀꯣꯟꯅ ꯁꯣꯏꯈꯤꯅꯤꯀꯣ
ꯑꯣ ꯑꯁ ꯂꯣꯏꯔꯦ
ꯂꯧꯕ
ꯑꯗꯨ ꯅꯪꯅ ꯊꯧꯔꯝꯃꯣꯗꯅ ꯁꯣ ꯄꯥꯏꯔꯒ
ꯁꯣ ꯊꯝꯕ꯭ꯔꯣ ꯑꯗꯣ ꯑꯩꯅ ꯊꯧꯔꯁꯨ ꯀꯥꯏꯗꯗꯤ ꯊꯧꯅꯤ꯫ ꯀꯥꯏ ꯆꯠꯀꯅꯤ ꯫
ꯀꯣꯏꯔꯨ ꯌꯥꯏꯗꯅꯗꯉꯥꯛꯇꯪ꯫
ꯁꯦꯡꯕꯣꯏꯗ ꯆꯠꯇꯅꯕ ꯑꯦ ꯄꯥꯃꯣꯏꯗ
ꯍꯧꯖꯤꯛ ꯄ꯭ꯂꯦꯖꯔ ꯑꯅꯧꯕ ꯗꯨꯔꯣ ꯃꯣꯗꯦꯜ ꯑꯅꯧꯕꯗ꯭ꯔꯣ
ꯍꯣꯏ ꯅꯪꯒꯤ ꯊꯥꯏꯅꯒꯤꯗꯨ ꯅꯠꯇꯦ
ꯑꯣꯀꯦ
ꯎꯝ ꯑꯉꯥꯡ ꯊꯧꯕꯗꯣ꯫
ꯔꯦꯠ ꯀꯂꯔꯒꯤꯗꯣ
ꯎꯝ
ꯑꯣꯀꯦ ꯑꯣꯀꯦ
ꯑꯗꯨ ꯒꯥꯔꯤꯗꯨꯗꯤ ꯅꯧꯔꯤꯕ ꯅꯠꯇ꯭ꯔꯣ
ꯑꯗꯨ ꯀꯗꯥꯏꯗ ꯊꯝꯃꯦꯕ꯫
ꯄꯥꯁꯇꯔ ꯈꯣꯏꯒꯤꯗ ꯊꯝꯃꯤꯕ ꯑꯩꯈꯣꯏ ꯄꯁꯇꯔ
ꯑꯣ ꯍꯧꯖꯤꯛ ꯃꯣꯏ ꯌꯨꯝꯗ
ꯃꯣꯏ ꯌꯨꯝꯗ ꯍꯣꯏ꯫
ꯑꯣ ꯃꯊꯛꯇꯨꯗꯀꯣ
ꯊꯧꯁꯨ ꯊꯧꯗꯦ
ꯄ꯭ꯂꯥꯁꯇꯤꯛ ꯀꯩꯀꯥꯅ ꯀꯨꯞꯇ꯭ꯔꯣ
ꯈꯪꯗꯦ ꯑꯩꯁꯨ ꯅꯍꯥꯟ ꯑꯃꯔꯛ ꯆꯠꯄꯗ ꯎꯕꯅꯤꯗ꯫ ꯑꯗꯣ ꯀꯂꯔꯁꯨ ꯀꯂꯔꯁꯨ ꯇꯣꯡꯉꯥꯜꯂꯦꯕ ꯁꯤꯠꯀꯤꯗꯣ ꯕ꯭ꯂꯦꯛ꯫ ꯗꯣ ꯍꯧꯖꯤꯛꯇꯤ ꯋꯥꯏꯠ
ꯂꯥꯁꯇ ꯌꯣꯠ ꯀꯣꯂꯤꯡ꯫ ꯀꯥꯔꯒ
ꯑꯥꯁ ꯇ ꯊꯧꯕꯁꯨ ꯌꯥꯔꯣꯏ ꯌꯣꯠ ꯀꯦꯖꯤꯗ ꯌꯣꯟꯊꯣꯛꯅꯤꯀꯣ
ꯁꯣꯏꯔꯅꯤ ꯑꯗꯨ ꯀꯨꯏꯅ ꯊꯝꯃꯅꯤ ꯈꯪꯈ꯭ꯔꯦ
ꯅꯣꯏ ꯑꯃꯕꯣꯏꯗꯤ ꯀꯥꯏ ꯂꯩꯕ꯭ꯔꯣ?
ꯑꯁ ꯈꯪꯗꯦꯅꯦ ꯃꯥ ꯎꯈ꯭ꯔꯨꯗ ꯂꯩꯔꯝꯅꯤ ꯑꯩꯁꯨ ꯄꯥꯎ ꯐꯥꯎꯅꯗꯦ꯫
ꯑꯣ ꯑꯗꯨꯗꯤ ꯂꯥꯛꯄ ꯌꯥꯏꯅ
ꯑꯃꯔꯛ ꯇꯧꯔꯛꯀꯦꯀꯣ ꯃꯨꯊꯠꯂꯒ ꯑꯃꯨꯛ ꯇꯧꯔꯛꯀꯦ
ꯑꯣꯀꯦ-ꯑꯣꯀꯦ